ꯇꯥꯕ꯭ꯔꯣ ꯍꯜꯂꯣ ꯇꯥꯏꯌꯦ ꯎ
ꯀꯩꯒꯤꯅꯣꯀꯣ ꯅꯪ ꯈꯣꯟꯖꯦꯜꯁꯦ ꯌꯥꯝ ꯒꯣꯜꯂꯦꯅꯦ
ꯑꯍ ꯅꯨꯄꯤ ꯑꯣꯏꯕꯒꯤ ꯁꯣꯟꯕꯒꯤ ꯁꯣꯟꯕꯅꯦ
ꯍꯥ
ꯅꯨꯄꯤ ꯑꯣꯏꯕꯒꯤꯅꯦ ꯁꯣꯟꯂꯤꯗꯣ
ꯅꯨꯄꯤ ꯑꯣꯏꯕꯒꯤꯅꯦꯕ
ꯍꯣꯏ
ꯅꯪ ꯅꯨꯄꯤꯅꯤꯀꯣ
ꯑꯩ ꯅꯨꯄꯤꯅꯦ
ꯑ ꯀꯔꯤꯒꯤꯔꯀꯣ ꯑꯩ ꯅꯨꯄꯥꯅꯦ ꯂꯩꯁꯥꯕꯤ
ꯄꯥꯈꯪꯕ꯭ꯔꯣ ꯅꯆꯥ ꯂꯩꯔꯕ꯭ꯔꯣ ꯄꯥꯈꯪꯂꯂꯣꯟ ꯅꯆꯥ ꯂꯩꯔꯕ ꯃꯤꯔꯣ
ꯑꯦ ꯄꯥꯈꯪ ꯑꯣꯏꯔꯁꯨ ꯁꯦꯡꯇ꯭ꯔꯤꯛ ꯁꯦꯡꯕ ꯄꯥꯈꯪꯅꯦ ꯀꯩꯅꯣ ꯅꯪꯅꯕꯨ ꯌꯥꯔꯗꯤ ꯂꯧꯕ ꯌꯥꯕꯅꯦ
ꯅꯪ
ꯑꯌꯨꯛꯇ ꯍꯧꯒꯠꯂꯕꯣ ꯅꯪ ꯐꯃꯨꯡꯗ ꯇꯨꯝꯃꯤꯕ꯭ꯔꯣ
ꯑꯩ ꯍꯧꯒꯠꯇ꯭ꯔꯤꯌꯦ ꯅꯥꯕꯒꯤ
ꯅꯪ ꯅꯑ
ꯍꯣꯏ
ꯀꯔꯤꯒꯤꯦ ꯄꯪꯅꯥ ꯅꯅꯥꯕ꯭ꯔꯣ
ꯑꯩꯁꯨ ꯈꯪꯗꯦꯗ ꯑꯩꯅ ꯅꯥꯅꯤꯡꯈ꯭ꯔꯒ ꯅꯥꯕ ꯅꯠꯇꯦꯍꯦ
ꯅꯥꯕ ꯅꯥꯕ ꯀꯨꯏꯅ ꯅꯥꯕ ꯌꯥꯗꯦꯀꯣ
ꯍꯣꯏ
ꯅꯪ ꯀꯨꯏꯅ ꯅꯥꯔꯒꯦ ꯑꯩ ꯅꯨꯡꯉꯥꯏꯇꯦꯕ
ꯑꯁ ꯅꯪꯗꯤ ꯍꯧꯒꯠꯂꯕꯣ
ꯑꯩꯁꯨ ꯅꯪ ꯅꯕꯒꯤ ꯇꯨꯝꯔꯤꯌꯦ
ꯆꯂꯍꯦ
ꯑꯣ
ꯑꯩ ꯅꯥꯕꯅꯦ ꯅꯪ ꯅꯥꯕ ꯅꯠꯇꯦ ꯍꯧꯒꯠꯂꯣ ꯌꯥꯗ꯭ꯔꯣ
ꯀꯔꯤ ꯌꯥ
ꯑꯩ ꯅꯥꯕꯅꯦꯕ ꯅꯪ ꯅꯥꯕ ꯅꯠꯇꯦꯕ ꯅꯪ ꯍꯧꯒꯠꯂꯣ ꯌꯥꯗ꯭ꯔꯣ
ꯏꯕꯥꯅꯤꯗꯤ ꯑꯃꯈꯛꯇꯅꯦ ꯀꯩꯅꯣ
ꯆꯠꯂꯣꯍꯦ ꯑꯩ ꯅꯥꯕ ꯀꯥꯟꯗ ꯅꯪ ꯍꯧꯒꯠꯂꯒ ꯀꯔꯤ ꯀꯔꯤꯅꯣ ꯁꯦꯝꯃꯒ ꯄꯤꯖꯕ ꯇꯥꯕ ꯑꯩ ꯅꯥꯔꯦꯠꯇꯣꯃ ꯂꯩꯔꯗꯤ ꯀꯅꯥꯅ ꯁꯨꯕꯤꯔꯅꯤ꯫
ꯑꯗꯨꯁꯨ ꯆꯨꯝꯃꯦ ꯑꯃꯔꯣꯝꯗ ꯍꯥꯏꯔꯗꯤꯀꯣ
ꯍꯣꯏ ꯆꯨꯝꯕꯅꯤ ꯑꯩꯗꯤ ꯆꯨꯝꯕ ꯉꯛꯇ ꯉꯥꯡꯕꯅꯤꯅꯦ꯫
ꯑꯗꯨꯕꯨ ꯍꯧꯖꯤꯛꯃꯛꯇꯤ ꯂꯩꯃꯤꯟꯅꯗꯦꯗꯅ
ꯑꯗꯨ ꯑꯣꯏꯔꯁꯨ꯫ ꯂꯩꯃꯤꯟꯅꯕꯗ ꯈꯛꯇ ꯇꯧꯒꯅꯤ ꯍꯥꯏꯕ ꯌꯥꯗꯦ꯫ ꯂꯩꯃꯤꯟꯅꯗꯕ ꯂꯩꯃꯤꯟꯅꯗ꯭ꯔꯤꯉꯩꯗꯒꯤꯀꯣ
ꯍꯣꯏ
ꯇꯝꯍꯧꯔꯣ꯫
ꯑꯗꯨꯗꯤ ꯐꯣꯟꯗ ꯁꯦꯕꯥ ꯇꯧꯕ ꯍꯧꯔꯁꯤꯔꯣ
ꯑꯗꯨꯁꯨ ꯀꯔꯤꯁꯨ ꯀꯥꯏꯗꯦꯗ ꯅꯪꯅ ꯇꯧꯔꯗꯤ꯫ ꯑ ꯗꯣꯛꯇꯔ ꯆꯠꯇ꯭ꯔꯁꯨ ꯍꯤꯗꯥꯛ ꯆꯥꯗ꯭ꯔꯁꯨ ꯐꯒꯗꯕ ꯃꯥꯜꯂꯦ꯫
ꯑꯗ ꯗꯁꯦ꫰꫰ ꯃꯇꯝ ꯐꯠꯇꯦꯕ ꯌꯥꯝ ꯀꯨꯏꯅ ꯅꯥꯒꯂꯣꯀꯣ ꯌꯥꯝ ꯊꯨꯅ ꯐꯥꯔꯣꯀꯣ
ꯍꯣꯏ ꯐꯕꯥ ꯑꯣꯏꯖꯔꯒꯦ꯫
ꯅꯪ ꯈꯪꯖꯦ ꯁꯤꯅ ꯁꯤ ꯅꯨꯡꯁꯤꯕ ꯁꯤꯅꯦꯀꯣ ꯑꯩ ꯍꯥꯏꯐꯝꯝ ꯈꯪꯗꯅ ꯍꯔꯥꯎꯏ꯫
ꯅꯪꯁꯦ ꯑꯁ ꯀꯔꯤꯔ ꯈꯪꯗꯦꯍꯦ꯫ ꯋꯥꯔꯤ ꯁꯥꯟꯅꯕ ꯌꯥꯗꯦꯅꯦ ꯅꯨꯡꯁꯤꯌꯦ ꯅꯨꯡꯁꯤꯌꯦ ꯅꯨꯡꯁꯤꯌꯦ꯫
ꯅꯨꯡꯁꯤꯕ ꯃꯤꯕꯨꯗꯤ ꯑꯗꯨꯝ ꯅꯨꯡꯁꯤꯌꯦ ꯍꯥꯏꯕ ꯇꯥꯕꯅꯦ ꯀꯩꯅꯣ ꯫
ꯄꯥꯈꯪꯁꯤꯡꯁꯦꯠ ꯂꯩꯁꯥꯕꯤ ꯄꯨꯜꯂꯞ ꯅꯨꯡꯁꯤꯕ ꯃꯥꯂꯀꯣ
ꯑꯇꯣꯞꯄ ꯄꯥꯈꯪ ꯑꯃꯣꯟꯗ ꯇꯧꯔꯛꯄꯁꯤꯡꯗꯤ ꯁꯨꯃꯥꯏꯅ ꯍꯥꯏꯔꯣ
ꯑꯩꯉꯣꯟꯗꯗꯤ ꯂꯣꯏ ꯍꯥꯏꯌꯦ ꯑꯗꯨꯒꯤꯅꯦ ꯑꯩꯅ ꯍꯥꯏꯔꯤꯁꯦ ꯄꯥꯈꯪꯅꯤꯁꯦ꯫ ꯂꯩꯁꯥꯕꯤ ꯈꯨꯗꯤꯡꯒꯤ ꯁꯨꯃꯥꯏꯅ ꯍꯥꯏꯕ ꯃꯥꯂꯦ꯫
ꯑꯗꯣ ꯀꯔꯤ ꯀꯔꯤ ꯍꯥꯏꯕ꯭ꯔꯣꯕ,
ꯑꯁ ꯅꯪꯗꯤ ꯅꯁꯪ ꯌꯥꯝ ꯐꯖꯔꯝꯗꯧ ꯃꯥꯜꯂꯤ꯫ ꯎꯟꯅꯁꯦ ꯑꯩ ꯅꯪꯕꯨ ꯀꯣꯏꯒꯦ꯫ ꯅꯨꯡꯁꯤꯌꯦ꯫ ꯑꯁ ꯈꯪꯗꯦꯗ ꯃꯣꯏꯒꯤ ꯋꯥꯁꯨ ꯁꯤ ꯁꯤ ꯉꯛꯇ ꯉꯥꯏꯔꯦ꯫
ꯁꯨꯃꯥꯏꯅ ꯍꯥꯏꯕꯤꯕꯒꯤ ꯅꯣꯏ ꯂꯩꯁꯥꯕꯤꯁꯤꯡ ꯀꯦꯊꯔꯅꯦ ꯀꯩꯅꯣ꯫
ꯑꯩꯗꯤ ꯑꯗꯨꯒꯨꯝꯕꯗꯣ ꯅꯠꯇꯦ ꯑꯩꯗꯤ ꯑꯗꯨꯒꯨꯝꯕ ꯋꯥꯗꯣ ꯂꯧꯗꯦꯍꯦ꯫
ꯀꯔꯤ ꯋꯥꯂꯑꯣꯒꯦꯔꯣ ꯑꯗꯨꯗꯤ
ꯍꯥꯏꯕꯤꯔꯣꯏꯌꯦ꯫
ꯑꯥꯏꯕꯤꯌꯣ ꯑꯥꯏꯁꯨ ꯑꯣ ꯈꯔ
ꯍꯥꯏꯔꯣꯏ ꯍꯥꯏꯔꯣꯏ꯫
ꯑꯁ ꯅꯪꯅ ꯍꯥꯏꯗꯕꯁꯦ ꯑꯩ ꯌꯥꯝ ꯅꯨꯡꯉꯥꯏꯇꯦꯀꯣ
ꯎꯝ ꯀꯔꯤꯁꯨ ꯀꯥꯏꯗꯦ꯫
ꯑꯁ ꯅꯪꯁꯦ ꯑꯩꯒꯤꯗꯃꯛꯇ ꯀꯩꯁꯨ ꯈꯟꯕꯤꯗꯕ ꯃꯥꯜꯂꯦꯗ꯫
ꯈꯜꯂꯒ ꯀꯩ ꯇꯧꯗꯣꯏꯅꯣ ꯋꯥꯅꯕꯅꯦ꯫
ꯊꯨꯡꯅꯅꯤꯡꯉꯥꯏꯅꯦ ꯅꯨꯡꯁꯤꯔꯒ꯫
ꯍꯥꯟꯅ ꯅꯨꯡꯁꯤꯈꯤꯁꯦꯗꯣ ꯅꯨꯡꯁꯤꯕ ꯀꯥꯟꯗ ꯈꯟꯕꯤꯒꯦ꯫
ꯅꯨꯡꯁꯤꯅꯤꯡꯉꯣꯗꯤ ꯑꯃꯨꯀ ꯇꯝꯕꯤꯗꯦ ꯅꯪ ꯅꯨꯡꯁꯤꯒꯦ ꯍꯥꯏꯔꯒ ꯅꯪꯅ ꯇꯝꯕꯤꯗ꯭ꯔꯒ ꯅꯪꯅ ꯑꯄꯥꯝꯕꯗꯣ ꯍꯥꯏꯔꯣ ꯍꯥꯏꯔꯒ
ꯍꯥꯏꯈꯤꯔꯣꯏꯌꯦ ꯍꯦꯛ ꯋꯥꯔꯤ ꯁꯅ ꯄ ꯄꯣꯠ ꯐꯪꯉꯒ ꯅꯣꯏ ꯍꯥꯏꯗꯣꯛꯄ ꯌꯥꯕ꯭ꯔꯣ꯫
ꯑꯗꯨꯗꯤ ꯈꯤꯇꯪ ꯍꯥꯏꯣꯁꯦ ꯈꯤꯇꯪ ꯍꯥꯏꯣ꯫
ꯈꯤꯇꯪꯁꯨ ꯍꯥꯏꯔꯣꯏ ꯫
ꯑꯦ
ꯕ ꯈꯪ ꯈꯪꯅꯤꯡꯕ꯭ꯔꯣ
ꯌꯥꯝ ꯈꯪꯅꯤꯡꯉ ꯑꯩꯗꯤ
ꯈꯪꯅꯤꯡꯉꯗꯤ ꯈꯔ ꯇꯣꯏꯅ ꯋꯥꯔꯤ ꯁꯥꯟꯅꯔꯛꯑꯣ ꯑꯗꯨꯗꯤ ꯈꯪꯂꯛꯀꯅꯤ ꯅꯪ
ꯁꯥ ꯁꯥ ꯑꯗꯨꯗꯤ ꯌꯥꯝ ꯆꯨꯝꯃꯦꯍꯦ ꯉꯁꯤꯗꯒꯤ ꯍꯧꯅ ꯄꯨꯡꯈꯥꯏ ꯄꯨꯡꯈꯥꯏ ꯃꯇꯨꯡꯗ ꯇꯧꯔꯛꯀꯦꯀꯣ
ꯅꯣꯛꯅꯤꯡꯒꯦ ꯅꯪ ꯊꯕꯛ ꯂꯩꯇꯕ꯭ꯔꯣ
ꯄꯨꯡꯈꯥꯏꯗ ꯑꯃꯨꯛ ꯁꯨꯒꯅꯤ ꯄꯨꯡꯈꯥꯏ ꯃꯇꯨꯡ ꯑꯃꯨꯛ ꯇꯧꯔꯛꯀꯅꯤ ꯄꯨꯡꯈꯥꯏꯃꯨꯛ ꯁꯨꯒꯅꯤ ꯄꯨꯡꯈꯥꯏ
ꯑꯁ ꯅꯪꯒꯤ ꯄꯨꯡꯁꯤꯗꯤ ꯑꯩꯉꯣꯟꯗ ꯈꯛꯇ ꯂꯣꯏ ꯇꯥꯔꯅꯤꯀꯣ ꯑꯗꯨꯗꯤ
ꯑꯗꯨꯅꯦ ꯇꯣꯏꯅ ꯇꯨꯔꯛꯄꯗꯣ ꯅꯨꯡꯁꯤꯕꯒꯤꯅꯤꯅ
ꯍꯨꯝ
ꯃꯇꯝ ꯑꯩꯒꯤ ꯑꯩꯒꯤ ꯑꯩꯒꯤ ꯃꯇꯝꯁꯦ ꯅꯪꯉꯣꯟꯜꯗ ꯂꯣꯏꯅ ꯊꯥꯗꯖꯔꯒꯦ
ꯅꯣꯛꯅꯤꯡꯉꯦ ꯅꯪꯁꯦ ꯅꯨꯄꯤ ꯀꯌꯥꯗ ꯁꯨꯔꯦ ꯁꯨꯃꯥꯏ ꯍꯥꯏꯕ
ꯅꯪꯒ ꯑꯍꯥꯟꯕꯅꯤꯗ ꯑꯩ ꯄꯨꯟꯁꯤꯗ ꯅꯨꯄꯤꯒ ꯋꯥꯔꯤ ꯁꯥꯟꯅꯕꯁꯨ
ꯅꯆꯤꯟ ꯌꯥꯝ ꯊꯤꯒꯦ ꯅꯨꯄꯥꯁꯤꯡ ꯆꯤꯟ ꯌꯥꯝ ꯊꯤꯔꯤꯕꯁꯦ ꯀꯔꯤꯒꯤꯔꯀꯣ
ꯅꯪꯗꯤ ꯅꯨꯄꯥ ꯀꯌꯥ ꯁꯨꯔꯦ ꯋꯥꯔꯤ ꯁꯥꯟꯅꯔꯛꯄ
ꯌꯥꯝꯃꯤꯗ ꯃꯁꯤꯡ ꯊꯤꯕ ꯉꯝꯗ꯭ꯔꯦ
ꯑꯁ ꯅꯪꯗꯤ ꯌꯥꯝꯃꯦꯀꯣ
ꯌꯥꯝꯃꯦ ꯑꯩꯈꯣꯏꯗꯤ ꯆꯤꯟ ꯊꯤꯗꯦ ꯑꯁꯦꯡ ꯑꯁꯦꯡꯕꯗꯣ ꯍꯥꯏꯗꯣꯛꯀꯅꯤ
ꯑꯩꯗꯤ ꯑꯁꯦꯡꯕ ꯅꯨꯡꯁꯤ ꯋꯥꯔꯤ ꯁꯥꯟꯅꯕꯁꯦ ꯅꯪ ꯈꯛꯇꯅꯤ ꯃꯤ ꯑꯇꯣꯞꯄꯒ ꯁꯨꯛ ꯁꯥꯟ ꯁꯥꯟꯗꯦ ꯑꯩ
ꯀꯅꯥꯅ ꯊꯥꯖꯗꯣꯏꯅꯣ ꯑꯗꯨꯕꯨ ꯄꯥꯈꯪ ꯑꯃꯅ ꯑꯩꯗꯤ ꯂꯩꯁꯥꯕꯤ ꯑꯃꯈꯛꯇ ꯅꯨꯡꯁꯤꯅꯕ ꯋꯥꯔꯤ ꯑꯝꯇ ꯁꯥꯟꯅꯗꯦ ꯍꯥꯏꯔꯒ ꯀꯅꯥꯅ ꯊꯥꯖ ꯄꯤꯗꯣꯏꯅꯣ
ꯑꯩ ꯐꯣꯟ ꯄꯥꯏꯕꯁꯨ ꯀꯨꯏꯗꯔꯤꯕ ꯑꯗꯨꯒꯤꯅꯦ
ꯅꯪ ꯑꯉꯥꯡ ꯑꯣꯏꯔꯤꯕ꯭ꯔꯣ
ꯅꯠꯇꯦ ꯑꯩꯅ ꯑꯩꯅ ꯄꯥꯏꯅꯤꯡꯗꯕꯒꯤꯅꯦ
ꯏꯁ ꯄꯥꯏꯅꯤꯡꯗꯕꯒꯤꯅꯤ ꯀꯥꯏꯅ ꯍꯧꯖꯤꯛꯀꯥꯟ ꯑꯉꯥꯡꯁꯤꯡꯗꯤ ꯍꯦꯛ ꯄꯣꯛꯊꯣꯔꯛꯄꯒ ꯐꯣꯟ ꯅꯤꯕ ꯍꯧꯔꯦ
ꯍꯧꯖꯤꯛ ꯀꯥꯟ ꯑꯉꯥꯡꯗꯤ ꯇꯧꯋꯦ ꯍꯧꯖꯤꯛꯀꯥꯟ ꯑꯉꯥꯡꯁꯤꯡꯗꯤ ꯁꯨꯃꯥꯏ ꯇꯧꯋꯦ ꯑꯗꯨꯕꯨ ꯑꯩꯗꯤ ꯍꯧꯖꯤꯛꯀꯥꯟꯒꯤ ꯑꯉꯥꯡꯗꯨ ꯅꯠꯇꯕꯅꯤꯅ ꯀꫭ
ꯁꯦꯟꯆꯨꯔꯤ ꯀꯌꯥꯒꯤ ꯑꯉꯥꯡꯅꯣ ꯅꯪꯁꯦ
ꯑꯩꯁꯦ ꯆꯍꯤꯕꯨꯗꯤ ꯀꯨꯟꯊ꯭ꯔꯥ ꯃꯨꯛꯇꯤ ꯌꯧꯒꯗꯧꯔꯦ
ꯑꯣ ꯑꯣ ꯑꯗꯨꯗꯤ ꯅꯇꯨ ꯊꯤꯕ ꯌꯥꯔꯦꯀꯣ
ꯑꯗꯣ ꯊꯤꯒꯦ ꯇꯧꯔꯒ ꯅꯪ ꯂꯨꯝꯃꯒ ꯂꯩꯕꯅꯤ ꯅꯪꯅ ꯌꯥꯕꯤꯗꯕꯒꯤ ꯇ
ꯑꯩ ꯌꯥꯕꯤꯗꯕꯗꯣ ꯃꯔꯨ ꯑꯃ ꯂꯩꯌꯦꯕ ꯅꯪꯗꯣ ꯐꯗꯤ ꯐꯔꯦꯕꯀꯣ ꯑꯗꯣ ꯑꯃ ꯋꯥꯠꯄ ꯂꯩꯔꯦꯕ
ꯑꯗꯣ ꯍꯥꯏꯗꯣꯛꯑꯣꯕ ꯑꯩ ꯑꯩ ꯁꯦꯝꯖꯟꯒꯦꯕ ꯁꯦꯝꯗꯣꯛꯀꯦꯕ
ꯑꯗꯣ ꯑꯩ ꯂꯥꯛꯄ ꯀꯥꯟꯗ ꯀꯣ
ꯍꫭꯏ
ꯑꯩꯕꯨ ꯊꯥꯛꯄ ꯉꯝꯒꯗ꯭ꯔꯣ
ꯅꯪ ꯅꯪ ꯃꯆꯥꯗꯨꯕꯨ ꯀꯃꯥꯏꯅ ꯊꯥꯛꯄ ꯉꯝꯃꯣꯏꯗꯣꯏꯅꯣ
ꯑꯩꯕꯨ ꯑꯩꯕꯨ ꯍꯥꯏꯕꯅꯦ
ꯅꯪ ꯃꯆꯥꯗꯨꯕꯨ ꯀꯩꯒꯤ ꯊꯥꯛꯄ ꯉꯝꯃꯣꯏꯗꯣꯏꯅꯣ
ꯑꯣ ꯏꯁ ꯆꯠꯂꯨꯍꯦ ꯃꯆꯥ ꯃꯆꯥꯁꯤꯡꯅꯦ ꯌꯥꯝ ꯆꯥꯔꯤꯕꯁꯦ ꯈꯪꯕ꯭ꯔꯥ
ꯑꯣꯣꯏ ꯆ ꯅ ꯀ ꯁꯔ ꯗ
ꯑꯩ ꯣꯊꯥ ꯐꯣꯟ ꯅꯃꯥꯏ ꯑꯩꯒ ꯑꯩꯒꯤ ꯏꯆꯥꯁꯤꯡ ꯃꯌꯥꯝꯒ ꯊꯥꯛꯄ ꯉꯝꯃꯅꯤ ꯍꯥꯏꯔꯗꯤ ꯌꯥꯔꯦ ꯀꯩꯅꯣ ꯅꯪ ꯄꯩꯁꯥ ꯊꯣꯛꯑꯕꯣ
ꯊꯏ ꯀꯥꯏꯅ
ꯑꯁ ꯑꯗꯨꯗꯤ ꯈꯔ ꯉꯟꯅ ꯍꯥꯏꯔꯛꯄ ꯌꯥꯗ꯭ꯔꯣ
ꯌꯥꯝ ꯍꯧꯖꯤꯛ ꯆꯞ ꯆꯥꯔꯕꯅꯦ ꯑꯗꯣ ꯅꯗꯤ ꯀꯜꯅ ꯂꯣꯏꯔꯦ ꯁꯤꯅꯁꯨ ꯑꯗꯨꯝ ꯂꯦꯞꯅꯕ ꯌꯥꯔꯦ ꯑꯩꯒꯤꯗꯤ ꯀꯥꯏꯗ꯭ꯔꯦ
ꯑꯗꯨ ꯑꯣꯏꯔꯗꯤ ꯌꯨꯝꯗ ꯅꯣꯏ ꯑꯍꯟ ꯈꯔ ꯊꯥꯔꯛꯑꯣ ꯑꯩ ꯑꯩꯈꯣꯏ ꯏꯃꯥ ꯕꯕꯥꯗꯁꯨ ꯍꯥꯏꯕꯤꯈ꯭ꯔꯒꯦꯀꯣ
ꯑꯩ ꯊꯥꯔꯛꯇ꯭ꯔꯤꯉꯩꯗ ꯅꯪ ꯏꯃꯥ ꯕꯕꯥꯗꯣ ꯍꯥꯟꯅ ꯍꯥꯏꯔꯛꯀꯣ
ꯍꯣꯏ ꯍꯥꯏꯕꯤꯔꯒꯦꯕꯕꯥ ꯅꯣꯏ ꯑꯗꯨꯒ ꯌꯥꯔꯗꯤ ꯑꯩ ꯌꯥꯔꯦ ꯄꯥꯎ ꯄꯤꯔꯛꯀꯦ ꯅꯣꯏꯁꯨ ꯑꯩ ꯌꯥꯔꯦ ꯍꯥꯏꯕ ꯄꯥꯎꯗꯣ ꯇꯥꯔꯗꯤ ꯂꯥꯛꯅꯕ ꯇꯧꯔꯣ ꯍꯥꯏꯕꯅꯤꯅ
ꯑꯗꯨꯗꯣꯡꯉꯦꯕ ꯁꯨꯃꯥꯏꯅ ꯅꯍꯥꯟꯗꯒꯤ ꯍꯥꯏꯕ ꯌꯥꯔꯕꯅꯤ ꯑꯩꯅ ꯑ ꯑꯁꯤꯀꯣ ꯁꯤ ꯋꯥꯍꯩꯁꯤ ꯍꯥꯏꯩꯅꯣ ꯁꯤ ꯌꯥꯝ ꯀꯨꯏꯔꯕꯅꯦ
ꯅꯪ ꯅꯤꯡꯉꯦ ꯅꯪꯗꯤ ꯍꯁꯨ ꯐꯥꯏ ꯍꯁꯨ ꯍꯥꯏ ꯗꯔꯀ ꯉꯁꯤ ꯈꯛꯇ ꯍꯥꯏꯔꯒ ꯅꯪ ꯅꯪꯅ ꯑꯩꯉꯣꯟꯗ ꯅꯪ ꯌꯨꯝ ꯌꯥꯝ ꯄꯥꯅꯤꯡꯉꯤꯗ ꯀꯩꯒꯤꯅꯣ ꯑꯩꯗꯤ ꯌꯥꯝ ꯑꯩꯗꯤ ꯀꯧꯈꯤꯔꯣꯏꯌꯦ ꯌꯥꯝ ꯋꯥꯠꯂꯤꯌꯦ ꯑꯗꯨꯝ ꯉꯥꯡꯉꯒ
ꯑꯩ ꯍꯥꯏꯕ ꯑꯣꯗꯔ ꯃꯧꯗ꯭ꯔ ꯃꯤ ꯑꯇꯣꯞꯄ ꯑꯣꯏꯔꯝꯝꯕꯅꯤ
ꯆꯂꯍꯦ ꯅꯪꯅꯦ
ꯑꯦ
ꯑꯩ ꯑꯇꯣꯞꯄꯒ ꯋꯥꯔꯤꯅꯤ ꯋꯥꯔꯤ ꯁꯥꯟꯅꯗꯕ ꯀꯨꯟꯕꯤ
ꯅꯛꯄ ꯈꯪꯕ ꯌꯥꯝꯒ ꯋꯥꯔꯤ ꯁꯥꯟꯅꯩ ꯍꯧꯖꯤꯛꯇ ꯍꯥꯏꯔꯒ
ꯑꯗꯣ ꯊꯥꯏꯅꯒꯤ ꯋꯥꯔꯤꯅꯦ ꯍꯧꯖꯤꯛ ꯍꯧꯖꯤꯛꯀꯤ ꯋꯥꯔꯤ ꯅꯠꯇꯦ
ꯑꯗꯣ ꯉꯁꯤꯗꯤ ꯀꯔꯤ ꯀꯔꯤ ꯊꯕꯛ ꯂꯩꯒꯦ ꯅꯪ
ꯑꯩ ꯉꯁꯤꯁꯦꯀꯣ
ꯎꯝ
ꯊꯄ ꯂꯩꯗꯤ ꯂꯩꯇꯦꯗ ꯑꯗꯣ ꯈꯪꯗꯦ ꯍꯧꯖꯤꯛ ꯐꯣꯔꯦꯟ ꯏꯃꯥꯁꯤꯡꯅ ꯁꯨꯃꯥꯏꯅ ꯆꯠꯂꯨꯁꯦ ꯁꯤ ꯑꯃꯇ ꯇꯧꯁꯦ ꯑꯃꯨꯛ ꯈꯨꯗꯛꯇ ꯍꯥꯏꯔꯗꯤꯀꯣ
ꯎꯝ
ꯇꯧꯒꯅꯤ ꯍꯧꯖꯤꯛꯀꯤ ꯑꯣꯏꯅꯗꯤ ꯂꯩꯇꯕ ꯃꯥꯜꯂꯦ
ꯅꯪ ꯉꯔꯥꯡ ꯊꯕꯛ ꯆꯠꯄ ꯅꯠꯇ꯭ꯔꯣ
ꯉꯔꯥꯡꯗꯣ ꯍꯣꯏ ꯆꯠꯂꯦ
ꯌꯥꯝ ꯀꯨꯏꯅ ꯆꯠꯂꯤꯦꯅ ꯑꯗꯨꯁꯨ ꯅꯪ
ꯆꯜꯨꯍꯦ ꯀꯗꯍꯦ ꯀꯨꯏꯗꯦ ꯑꯩ ꯌꯨꯝ ꯍꯜꯂꯛꯑꯦꯗꯅ
ꯎꯝ
ꯑꯗꯨꯒ ꯋꯥꯕꯒꯤ ꯇꯣꯝꯈ꯭ꯔꯕ ꯑꯩꯗꯣ ꯌꯥꯝ ꯀꯨꯏꯅ ꯇꯨꯝꯃꯨꯔꯦ ꯉꯔꯥꯡꯗꯤ ꯑꯗꯨꯒ ꯅꯨꯡꯗꯥꯡ ꯅꯨꯡꯗꯥꯡꯗꯗꯤ ꯑꯃꯨꯛ ꯇꯨꯝꯕ ꯌꯥꯗ꯭ꯔꯦ ꯑꯗꯨꯗꯤ ꯑꯁ
ꯍꯨꯡ ꯀꯌꯥꯅ ꯇꯨꯡꯒꯦꯅ
ꯉꯔꯥꯡ ꯄꯨꯡ ꯑꯅꯤ ꯃꯈꯥꯏꯗ ꯇꯨꯝꯃꯦ ꯑꯩꯗꯣ ꯍ
ꯑꯩꯗꯤ ꯉꯟꯅ ꯇꯨꯝꯈ꯭ꯔꯦ
ꯑꯩꯗꯤꯀꯣ ꯇꯨꯝꯕ ꯌꯥꯗꯕꯒꯤ ꯏꯁꯩ ꯊꯥꯔꯒ ꯇꯨꯝꯃꯦ ꯑꯗꯨꯁꯨ ꯇꯨꯝꯕ ꯌꯥꯗꯦ ꯌꯨꯇꯨꯞꯇ ꯚꯤꯗꯤꯑꯣ ꯊꯥꯔꯒ ꯇꯨꯝꯃꯦ ꯑꯗꯨꯁꯨ ꯌꯥꯗꯦ ꯑꯗꯨꯒ ꯃꯤ ꯑꯃꯁ ꯑꯩꯉꯣꯟꯗ ꯀꯣꯜ ꯇꯧꯔꯛꯀꯦ ꯉꯥꯏꯔꯝꯃꯨꯀꯣ ꯍꯥꯏꯔꯒ ꯃꯤꯅꯤꯠ ꯇꯔꯥ ꯈꯛꯇꯅꯤ ꯍꯥꯏꯔꯒ ꯑꯗꯨꯝ ꯀꯔꯤ ꯑꯩꯁꯨ ꯈꯪꯗ꯭ꯔꯦ ꯒ꯭ꯌꯥꯟ ꯇꯥꯗ꯭ꯔꯦ
ꯑꯉꯛ ꯐꯅꯦꯦꯛꯀꯣ ꯑꯗꯨꯒꯨꯝꯕ ꯅꯨꯃꯤꯗꯣ
ꯇꯧꯔꯛꯄ ꯅꯨꯄꯤꯗꯨꯅ ꯑꯗꯨꯝ ꯐꯥꯔꯒ ꯄꯨꯈ꯭ꯔꯕꯥ ꯈꯪꯗꯦ
ꯑꯁ ꯑꯉꯛꯄꯅꯤꯗ ꯃꯤꯑꯣꯏꯕꯁꯦ ꯃꯤꯅꯨꯡ ꯁꯤꯂꯥꯏ ꯈꯤꯗ꯭ꯔꯦ ꯗꯣ
ꯑꯗꯨꯒꯨꯝꯕ ꯅꯨꯄꯤꯗꯣ ꯅꯪ ꯀꯏꯒꯗ꯭ꯔꯣ
ꯁꯨꯛ ꯀꯣꯏ ꯀꯣꯏꯔꯣꯏꯗ ꯑꯩꯒꯨꯝꯕ ꯑꯣꯏꯔꯗꯤ ꯗꯥꯏꯔꯦꯛ ꯅꯪꯉꯣꯟꯗ ꯇꯧꯔꯛꯀꯗꯕꯅꯤ ꯇꯒ ꯃꯥ ꯍꯜꯂꯦ
ꯆꯥꯛꯇꯥꯗꯨꯀ
ꯀꯩꯅꯣ ꯁꯛꯇ ꯑꯗꯨꯒ ꯍꯥꯏꯗꯤ ꯑꯁꯦꯡꯕꯗꯤ ꯀꯩꯅꯣ
ꯅꯔꯁ ꯉꯅꯁ ꯑꯩꯗꯤꯀꯣ ꯃꯤꯅꯀꯣ ꯉꯥꯏꯔꯝꯃꯨꯛ ꯍꯣ ꯍꯥꯏꯔꯒ ꯥꯏꯔ ꯑꯃꯒ ꯇꯧꯔꯛꯇꯕꯁꯦ ꯑꯩꯗꯤ ꯌꯥꯝ ꯁꯥꯎꯅꯤꯡꯉꯦꯕ
ꯑꯩꯁꯨꯅꯦ ꯑꯗꯨꯅꯦ ꯕꯁ ꯌꯥꯝ ꯁꯥꯎꯅꯤꯡꯉꯦ ꯁꯁꯦꯡꯕ ꯀꯩꯅꯣ